ꯑꯣ ꯇꯥꯔꯕꯣ
ꯀꯩꯅꯣ ꯅꯣꯡ
ꯑꯎꯝ
ꯇꯣꯔꯣꯛꯄꯨꯁꯦ ꯃꯌꯦꯛ ꯁꯦꯡꯉꯤꯔ ꯀꯥꯏꯗꯅꯣ ꯆꯠꯅꯤꯡꯗ꯭ꯔꯣ
ꯑꯁ ꯑꯩꯗꯤ ꯑꯩꯈꯣꯏꯒꯤ ꯍꯁꯥ ꯃꯊꯛꯇ ꯐꯝꯃ ꯂꯩꯌꯦ ꯌꯦꯉꯤ ꯆꯤꯡꯁꯦ ꯁꯨꯡꯇ꯭ꯔꯤ ꯁꯪꯅꯕ ꯎꯨꯏꯌꯦꯅ ꯃꯣꯈꯥ ꯃꯤꯅꯤ ꯉꯁꯥꯏꯗꯩ
ꯑꯗꯨ ꯌꯦꯡꯕꯗꯩꯗꯤ ꯆꯠꯂꯨ ꯐꯅꯤꯗ
ꯑꯁ ꯈꯜꯂꯤꯅꯦ ꯈꯟꯕꯗꯨꯅꯕꯨ ꯌꯦꯡꯉꯝꯃꯤꯅꯦ ꯌꯦꯡꯉꯣꯌꯦ ꯀꯩꯅꯣꯒꯤ ꯁꯤꯒꯤ ꯂꯥꯡꯒꯣꯜꯒꯤ ꯀꯩꯅꯣꯗꯣ
ꯅꯔꯤ ꯀ
ꯑꯩꯒꯤꯅꯤ ꯀꯩꯅꯣꯅꯦ
ꯑꯣ ꯍꯥꯏꯗꯤ ꯅꯝꯕꯔ ꯍꯥꯏꯗꯤ ꯇ꯭ꯔꯨ ꯀꯣꯂꯔꯗ ꯃꯤꯡ ꯃꯤꯡ ꯑꯃ ꯆꯣꯡꯊꯣꯔꯛꯄꯁꯤꯗ ꯑꯥ
ꯎꯝ ꯑꯩꯒꯤꯅꯦ ꯑꯩꯒꯤꯅꯦ ꯑꯩꯅ ꯊꯝꯕꯅꯦ ꯍꯥꯏꯇꯥꯔꯦ
ꯎꯝ ꯀꯩꯅꯣꯒꯤꯗꯣ ꯁꯤꯒꯤ ꯅꯨꯡꯁꯤꯔꯨꯞꯀꯤꯗꯣ ꯇꯥꯕ꯭ꯔꯣ
ꯑꯥ
ꯑꯗꯣ ꯁꯤꯒꯤ ꯄꯨꯟꯁꯤꯂꯣꯛꯀꯤꯗꯣ ꯎꯝ ꯄꯨꯟꯁꯤꯂꯣꯛꯀꯤꯗꯣ ꯑꯩꯈꯣꯏꯗꯩꯗꯤ ꯑꯣ ꯇꯥꯔꯕꯣ
ꯃꯥꯏꯅꯤ ꯃꯥꯏꯅꯤ
ꯑꯁ ꯑꯩꯈꯣꯏ ꯁꯤꯒꯤ ꯑꯩꯈꯣꯏꯁꯤ ꯄꯨꯟꯁꯤꯂꯣꯛꯀꯤꯗꯣ
ꯑꯥ
ꯀꯩꯁꯨꯂꯣꯄꯤꯗꯣ ꯑꯩꯒꯤ ꯏꯁꯥ ꯃꯊꯛꯁꯤꯗ ꯐꯝꯃꯒ ꯌꯦꯡꯕꯗꯗꯤ ꯄꯨꯔꯥ ꯁꯡꯇ꯭ꯔꯤꯛ ꯁꯡꯅ ꯎꯔꯦ ꯃꯗꯨ ꯃ ꯑꯗꯨꯒ ꯀꯩꯅꯣ ꯇꯧꯔꯦ ꯅꯣꯡꯁꯨ ꯈꯔ ꯍꯥꯡꯈꯤꯕꯒꯤ ꯅꯨꯡꯁꯥ ꯐꯖꯅ ꯊꯣꯛꯑꯒ ꯀꯔꯤ ꯍꯥꯏꯇꯥꯔꯦ ꯆꯤꯡ ꯀꯥꯔꯛꯇꯒ ꯅꯨꯡꯁꯥꯒꯊꯣꯛꯄꯤꯒꯤ ꯃꯑꯣꯡꯗꯨꯅꯦ ꯍꯧꯖꯤꯛ
ꯎ ꯎꯕ꯭ꯔꯥꯅꯦ ꯐꯖꯅ
ꯎꯏ ꯐꯁꯟꯗ ꯎꯏ ꯀꯗꯣ ꯂꯩ ꯅꯪ ꯊꯥꯖꯗ꯭ꯔꯒ
ꯐꯣꯇꯣ ꯑꯃ ꯀꯞꯁꯤꯟ ꯂꯛꯑꯎꯅꯦ
ꯑꯣ ꯐꯣꯇꯣ ꯊꯥꯔꯛꯑꯣ ꯍꯥꯔꯤꯔꯣ
ꯑꯥ
ꯎꯝ
ꯑꯩꯈꯣꯏ ꯅꯍꯥꯟꯃꯨꯛ ꯆꯥꯔꯨꯕꯒꯤ ꯐꯣꯇꯣꯗꯨꯁꯨ ꯑꯩꯅ ꯊꯥꯔꯛꯑꯣ ꯍꯥꯏꯕꯅꯤ ꯅꯪ ꯁꯨꯛꯊꯥ ꯊꯥꯔꯛꯇꯦ
ꯑꯣ ꯑꯈꯣꯏꯅ ꯆꯤꯡ ꯀꯥꯔꯨꯕꯒꯤꯗꯨꯔꯣ
ꯎꯝ
ꯊꯥꯔꯛꯀꯦ ꯇꯧꯔ ꯀꯥꯎꯔꯤꯅꯤꯅꯍꯦ
ꯀꯥꯎꯅꯤ ꯀꯥꯎꯅꯤ ꯅꯪ ꯑꯩꯅ ꯊꯥꯔꯛꯑꯣ ꯑꯗꯨ ꯅꯃꯥꯡꯗꯅꯦ ꯍꯥꯏꯕ ꯊꯥꯔꯛꯑꯣ ꯍꯥꯏꯔꯤꯁꯤꯁꯨ
ꯑ ꯍꯥꯍꯥ ꯀꯥꯎꯔꯤꯅꯤꯅꯍꯦ
ꯑꯗꯣ ꯑꯩ ꯍꯥꯏꯖꯦ ꯍꯟꯗꯛ ꯗꯦꯠ ꯊ꯭ꯔꯤꯒꯤꯗꯣ
ꯎꯝ
ꯑꯗꯨꯗ ꯑꯩꯈꯣꯏ ꯏꯃꯥꯟꯅꯕ ꯃꯁꯦꯟ ꯀꯩꯅꯣ ꯍꯥꯏꯕꯅꯦꯕ ꯍꯥꯏꯗꯤ ꯑꯥ ꯆꯤꯡꯉꯝꯀꯥꯁꯦ ꯍꯥꯏꯅꯈꯤꯕꯅꯦꯕ ꯅꯨꯡꯁꯤ ꯂꯣꯛꯇꯣ ꯈꯪꯕ ꯅꯠꯇ꯭ꯔꯣ ꯑꯗꯣ ꯑꯩꯗꯤ ꯃꯐꯝ ꯈꯪꯗꯦ ꯃꯣꯏꯗꯤ ꯈꯪꯉꯦ ꯍꯥꯏꯌꯦ ꯃꯐꯝꯗꯣ
ꯑꯁ ꯃꯐꯝꯒꯤꯗꯤ ꯑꯔꯥꯏꯕꯅꯤꯗ
ꯑꯗꯨꯗꯨꯅ ꯑꯗꯨ ꯑꯗꯨꯗ ꯑꯗꯨꯗ ꯆꯠꯁꯦ ꯁꯤꯅꯤ
ꯎꯝ ꯀꯩꯅꯣꯗꯨ ꯅꯠꯇ꯭ꯔꯣ ꯆꯤꯡꯂꯛꯇꯒꯤ ꯏꯁꯤꯡꯒ ꯇꯥ ꯇꯥꯔꯤꯒꯨꯝ ꯇꯧꯗꯥꯏ ꯑꯗꯨ ꯂꯣꯛꯇꯣ
ꯂꯣꯛꯇꯒꯤ ꯆꯤꯡ ꯇꯥꯕ ꯑꯣꯏꯔꯝꯃꯣꯏꯗ ꯆꯤꯡꯗꯒꯤ ꯂꯣꯛꯇꯒꯤ ꯆꯤꯡ ꯇꯥꯕ ꯑꯣꯏꯔꯝꯃꯣꯏꯗ
ꯅꯇꯤꯌꯦ ꯏꯁꯤꯡ ꯍꯥꯏꯕ ꯏꯁꯤꯡ ꯏꯁꯤꯡ
ꯑꯩꯅ ꯇꯥꯏꯔꯤꯁꯤꯅ ꯂꯣꯛꯇꯒꯤ ꯆꯤꯡ ꯇꯥꯔꯦ ꯁꯤꯅꯤ
ꯑꯗꯣ ꯑꯩꯈꯣꯏꯒꯤ ꯅꯍꯥꯟ ꯄꯨꯟꯁꯤ ꯂꯣꯛꯇꯨꯗꯤ ꯏꯁꯤꯡ ꯇꯥꯍꯧꯗ꯭ꯔꯦꯗꯅ
ꯇꯥꯍꯧꯋꯦ
ꯑꯗꯣ ꯀꯩꯅꯣꯒꯤ ꯑꯗꯨꯒꯤ ꯀꯔꯤ
ꯅꯣꯡ ꯑꯀꯟꯕ ꯅꯨꯃꯤꯠꯇꯗꯤ ꯇꯥꯔꯝꯒꯅꯤ
ꯈꯪꯗꯤꯌꯦ ꯇꯥꯔꯝꯕ ꯌꯥꯏ ꯑꯗꯣ ꯅ ꯍꯧꯖꯤꯛ ꯍꯥꯏꯔꯤ ꯆꯦꯡꯗꯒꯤ ꯇꯥꯔꯤꯕꯅꯤꯕ ꯍꯧꯖꯤꯛ
ꯔꯣꯏ ꯇꯥꯔꯦ ꯍꯥꯏꯔꯣ
ꯇꯥꯒꯦ ꯇꯥꯒꯦ ꯎꯏꯑꯕ ꯑꯩ ꯆꯦꯟꯅꯩꯑꯕ ꯆꯠꯄ ꯈꯣꯠꯄ ꯃꯌꯥꯝ ꯌꯥꯎꯅꯩꯌꯦꯕꯀꯣ ꯑꯗꯨꯅ ꯕꯤꯗꯤꯑꯣ ꯊꯒꯠꯂꯛꯄꯗ ꯎꯏꯕ ꯏꯁꯤꯡ ꯇꯒꯤꯕꯗꯣ ꯑꯣꯢꯗꯣꯢꯅꯤ
ꯑꯦ ꯑꯗꯨꯝꯕ ꯏꯁꯤꯡꯒ ꯇꯥꯕꯗꯨꯗꯤ ꯀꯩꯅꯣ ꯇꯧꯒꯗꯣꯏꯅꯤꯅꯦ ꯍꯥꯏꯗꯤ ꯆꯥꯅ ꯊꯛꯅꯕꯞ ꯈꯔ ꯄꯨꯔꯒꯀꯣ
ꯎꯝ
ꯍꯥꯏꯗꯤ ꯂꯦꯟꯗꯒ ꯇꯥ ꯑꯗꯣ ꯑꯩꯅ ꯄꯥꯝꯃꯤꯁꯦ ꯑꯩꯈꯣꯏꯗꯨꯗꯤ ꯅꯍꯥꯟ ꯃꯨꯛ ꯆꯤꯡ ꯀꯥꯔꯒ ꯀꯩꯅꯣ ꯇꯧꯋꯦꯕ ꯑꯗꯨꯝ ꯍꯥꯏꯗꯤ ꯃꯊꯛꯇꯣ ꯉꯥꯏꯍꯥꯛ ꯃꯤꯅꯤꯠ ꯃꯉꯥꯃꯨꯛ ꯂꯩꯔꯝꯃꯒ ꯑꯗꯨꯝ ꯀꯨꯝꯗꯔꯛꯏꯅ
ꯎꯝ
ꯑꯗꯨ ꯅꯠꯇꯕꯤꯗ ꯑꯩꯅ ꯈꯜꯂꯤꯁꯤꯅ ꯑꯃꯨꯛ ꯍꯥꯏꯗꯤ ꯉꯥꯏꯍꯥꯛ ꯄꯨꯡ ꯑꯃꯃꯨꯛ ꯀꯩꯃꯨꯛ ꯂꯩꯔꯒꯀꯣ
ꯑꯁ ꯅꯍꯥꯟꯒꯤꯗꯨ ꯂꯩꯕ ꯌꯥꯏꯌꯦ ꯑꯩꯈꯣꯏꯅ ꯃꯊꯛ ꯀꯥꯔ ꯀꯥꯟꯗ ꯅꯨꯄꯥ ꯉꯥꯛꯇ ꯂꯩꯔꯝꯃꯤꯗꯅ ꯂꯩꯔꯝꯗ꯭ꯔꯣ ꯆꯨꯔꯨꯞꯄꯨ ꯊꯛꯄꯅꯦ ꯑꯃꯕꯨ ꯇꯧꯕꯅꯦ ꯇꯧꯔ ꯂꯩꯔꯝꯗ꯭ꯔꯣ
ꯑꯥ
ꯑꯗꯨ ꯇꯧꯕꯅꯤꯅ ꯀꯩꯅꯣꯗꯣ ꯏꯆꯟꯅꯨꯄꯤꯁꯨ ꯌꯥꯎꯕꯅꯤꯅ ꯅꯨꯡꯉꯥꯏꯇꯦꯗꯅ ꯑꯩꯗꯤ ꯏꯆꯟꯅꯨꯨꯄꯤ ꯈꯟꯗ ꯌꯥꯗꯦꯕ ꯑꯗꯨ ꯅꯨꯄꯤꯁꯤꯗꯤ ꯅꯨꯄꯤꯅꯤꯗꯅ ꯅꯨꯄꯥꯒ ꯃꯥꯟꯅꯕ ꯌꯥꯄꯣꯟꯇꯦ ꯑꯗꯨꯅ ꯑꯗꯨꯅ ꯁꯤ ꯐꯪꯁꯜꯂꯦ ꯑꯗꯨꯝꯕꯗꯨꯗꯤ ꯌꯥꯗꯦꯕ ꯅꯨꯄꯤ ꯌꯥꯎꯔꯝꯃꯗꯤ ꯌꯥꯗꯦ ꯌꯥꯗꯦ ꯌꯥꯗꯦ ꯌꯥꯗꯦ ꯑꯗꯨ ꯌꯥꯗꯦ ꯑꯗꯨꯏꯅꯤꯗ ꯃꯥꯅꯁꯨ ꯍꯩꯅꯗꯕ ꯃꯑꯣꯡ ꯎꯠꯂꯛꯑꯦꯗꯅꯀꯣ ꯀꯨꯝꯃꯁꯦ ꯆꯠꯂꯁꯦꯅ ꯑꯗꯨꯒꯤ ꯑꯗꯨꯒꯤꯅꯤꯗ ꯍꯥꯏꯔꯦ ꯆꯠꯂꯒꯦ ꯈꯣꯠꯂꯒꯦ ꯍꯥꯏꯗꯣ ꯅꯠꯇ꯭ꯔꯗꯤ ꯂꯩꯅꯤꯉꯤ ꯀꯩꯅꯣ ꯅꯨꯡꯉꯥꯏꯗꯇ꯭ꯔꯣ ꯃꯊꯛꯇꯩ ꯀꯩꯅꯣ ꯇꯧꯕꯗꯣ ꯅꯣ ꯅꯣ ꯅꯣ
ꯅꯨꯡꯉꯥꯏ ꯀꯩꯅꯣ ꯑꯗꯨꯅꯦ ꯍꯥꯏꯁꯦ ꯃꯐꯝ ꯃꯊꯛ ꯇꯩ ꯌꯦꯡꯗꯔꯛꯄꯗꯅꯦ ꯑꯁ ꯅꯨꯡꯁꯤꯠꯀ ꯁꯤꯠꯆꯤꯜꯂꯛꯑꯒ
ꯅꯨꯡꯁꯤꯇꯣ ꯑꯩꯈꯣꯏ ꯁ꯭ꯋꯥꯏꯗ ꯐꯪꯕ ꯂꯩꯔꯛꯁꯤꯗ ꯐꯪꯕ ꯅꯨꯡꯁꯇꯣ ꯅꯠꯇꯦꯃꯤ
ꯃꯥꯥꯟꯅꯗꯦꯍꯦ ꯅꯨꯡꯁꯤꯠ ꯀꯗꯣ ꯃꯅꯝꯒꯗꯣ ꯅꯨꯡꯁꯤꯔꯤꯗꯣ ꯎꯗ꯭ꯔꯣ ꯍꯦꯛ
ꯎꯝ ꯃꯥꯟꯅꯦ ꯃꯈꯣꯟꯒꯗꯣ ꯌꯦꯡꯉꯣꯗꯅ ꯀꯩꯅꯣꯒꯤ ꯑꯥ ꯅꯨꯡꯁꯤꯠꯀꯤ ꯃꯈꯣꯜ ꯑꯁ ꯎꯆꯦꯛ ꯋꯥꯌꯥꯒꯤ ꯃꯈꯣꯜ ꯎꯝ
ꯑꯗꯨꯅꯦ ꯑꯣꯛ ꯑꯣꯛ ꯑꯣꯛꯁꯤ ꯑꯣꯛꯁꯤꯖꯦꯟꯒꯗꯣ ꯅꯥꯏꯟꯇꯤ ꯄꯥꯔꯁꯦꯟ ꯌꯥꯎꯔꯝ ꯗꯧ ꯃꯥꯜꯂꯦꯕ
ꯎꯝ ꯌꯥꯝ ꯊꯤ ꯅꯨꯡꯉꯥꯏ ꯍꯥꯏꯕ
ꯍꯥꯏꯗꯤ ꯂꯪꯁꯀꯁꯦ ꯖꯤꯝ ꯁꯥꯟꯅꯕꯩ ꯇꯥꯏꯞ ꯇꯧꯋꯤꯅꯦ ꯆꯍꯤ ꯇꯠꯇꯣꯢꯅ
ꯍꯣꯏ ꯑꯗꯨꯕꯨꯗꯤ ꯑꯩꯈꯣꯏꯅ ꯇꯧꯔꯤꯗ ꯀꯩꯅꯣꯅꯦ ꯑꯦꯛꯁ꯭ꯔꯁꯥꯏꯁ ꯃꯈꯜ ꯑꯃꯅꯤꯗꯅ ꯍꯣꯏ ꯍꯥꯢꯗꯤ ꯀꯥꯢꯅꯗꯣꯢꯅꯦꯕ ꯑꯈꯣꯢ ꯂꯕ ꯁꯥꯢꯟ ꯃꯥꯟꯕꯤ ꯍꯥꯠꯕꯤꯗ ꯇꯨꯗꯤ ꯀꯥꯟꯅꯔꯤ ꯑꯗꯨꯝ ꯆꯠꯄꯤ ꯈꯣꯠꯄꯤ ꯇꯧꯕꯅꯤ
ꯎꯝ
ꯑꯩ ꯁꯨꯡꯆꯠ ꯆꯠꯇꯅ ꯂꯩꯗꯨꯏ ꯁꯔꯨꯛꯄꯨꯗꯤ ꯑꯗꯨꯃꯥꯏꯅ ꯆꯠꯄ ꯃꯤꯅ ꯗꯣꯛꯇ꯭ꯔꯗ ꯌꯦꯡꯊꯣꯛꯄꯗ ꯆꯠꯄ ꯃꯤꯗꯨꯅ ꯀꯥꯟ ꯅꯅꯤ ꯍꯥꯏꯇꯥꯔꯦ
ꯎꯝ ꯀꯅꯥꯗꯨꯅꯦ ꯀꯩꯅꯣ ꯍꯥꯏꯗꯤ ꯑꯗꯨ ꯈꯛꯀꯤꯗꯨꯁꯨ ꯅꯠꯇꯅ ꯍꯥꯏꯗꯤ ꯋꯥꯈꯜꯁꯤꯁꯨ ꯅꯨꯡꯉꯥꯏꯗꯅ
ꯋꯥꯏ
ꯑꯗꯣ ꯀꯩꯅꯣ ꯑꯗꯨꯇꯪ ꯅꯠꯇꯕꯤꯗꯦꯠ ꯈꯔ ꯆꯠꯅꯕ ꯈꯣꯠꯅꯕ ꯇꯧꯁꯤꯅꯦ ꯋꯤꯛꯁ ꯋꯤꯛꯀꯦꯟꯗꯣ ꯗꯦꯠ ꯊ꯭ꯔꯤꯗꯤ ꯋꯤꯛꯀꯦꯟ ꯇꯥꯗꯕꯅꯦ
ꯗꯦꯠ ꯊ꯭ꯔꯤ ꯀꯥ ꯀꯩ ꯇꯥꯒꯦ
ꯑ ꯉꯁꯤ ꯃꯟꯗꯦ ꯇ꯭ꯌꯨꯁꯗꯦ ꯋꯦꯟꯅꯁꯗꯦ ꯇꯥꯔꯝꯗꯧ ꯃꯥꯜꯂꯦ
ꯎꯝ ꯑꯩ ꯌꯥꯏ ꯀꯥꯏꯗꯦ ꯀꯥꯏꯗꯦ ꯑꯩꯁꯨ ꯀꯩꯅꯣꯅꯦ ꯑꯩꯒꯤ ꯊꯕꯛꯀꯤꯗꯣ ꯑꯩꯁꯨ ꯑꯩ ꯑꯩꯒꯤ ꯃꯄꯥꯟ ꯂꯝꯗꯒꯤ ꯃꯤ ꯂꯥꯛꯀꯗꯕꯅꯦꯕ ꯑꯩꯒ ꯀꯩꯍꯥꯏꯇꯥꯔꯦ ꯊꯕꯛ ꯁꯨꯃꯤꯟꯅꯒꯗꯕ
ꯑꯥ
ꯂꯥꯛꯇ꯭ꯔꯦ ꯃꯇꯝ ꯈꯔ ꯁꯤꯟꯗꯣꯛꯈ꯭ꯔꯦ ꯃꯇꯝ ꯈꯔ ꯂꯩꯔ ꯂꯥꯛꯑꯅꯤ ꯑꯗꯨꯅ ꯃꯥ ꯂꯥꯛꯇ꯭ꯔꯤꯕꯨꯛꯇꯤ ꯊꯕꯛꯁꯦ ꯌꯥꯝ ꯀꯟꯅ ꯆꯤꯟꯕ ꯍꯥꯏꯗꯨ ꯑꯣꯏꯔꯣꯏꯕ ꯑꯩꯒꯤ ꯑꯣꯏꯅ
ꯑꯥ
ꯃꯥ ꯂꯥꯛꯑꯗꯤ ꯑꯩ ꯎꯄꯥꯏ ꯁꯨꯛꯂꯩ ꯂ ꯩꯇꯦꯕ ꯑ ꯊꯔꯛ ꯅꯣꯏ ꯊꯕꯛ ꯑꯔꯨꯕ ꯑꯣꯏꯁꯨ ꯎꯄꯥꯏ ꯂꯩꯇꯦꯕ ꯍꯣꯏ ꯌꯥꯝ ꯀꯟꯅ ꯃꯔꯨ ꯑꯣꯏꯕ ꯑꯣꯏꯇꯥꯔꯒꯗꯤ ꯑꯗꯨꯗꯤ ꯌꯥꯅꯤꯀꯣ ꯑ ꯑꯗꯨ ꯅꯠꯇꯕꯗꯗꯤ ꯊꯕꯛꯁꯦ ꯆꯤꯜꯂꯦꯕ ꯌꯥꯝꯅ ꯃꯥ ꯂꯥꯛꯄꯖꯦ ꯑꯗꯨꯅ ꯍꯧꯖꯤꯛꯇꯤ ꯃꯥ ꯂꯥꯛꯇ꯭ꯔꯕꯅꯤꯅ ꯆꯠꯄ ꯈꯣꯠꯄꯗꯣ ꯑꯗꯨꯝ ꯀꯩꯁꯨ ꯈꯟꯗꯦ ꯍꯥꯏꯇꯥꯔꯦ
ꯍ ꯑꯩ ꯊꯕꯛ ꯆꯠꯐꯝ ꯊꯣꯛꯄ ꯈꯔ ꯆꯠꯂꯨꯔꯒꯀꯣ ꯊꯕꯛ ꯑꯇꯩ ꯑꯇꯩꯗꯁꯨ ꯑꯗꯨꯝ ꯌꯥꯅ ꯌꯥꯅꯕ ꯑꯗꯨꯝ ꯁꯤꯟꯕ ꯌꯥꯏ ꯊꯕꯛꯇꯤ ꯆꯠꯇꯕꯗꯤ ꯌꯥꯗꯦ ꯉꯥꯇꯪ ꯆꯠꯊꯣꯛꯑꯒꯀꯣ
ꯃꯐꯝꯁꯦ ꯍꯥꯏꯕꯗꯤ ꯑꯁ ꯍꯧꯖꯤꯛꯇꯤ ꯍꯥꯟꯅꯒꯤ ꯇꯥꯏꯞꯇ ꯇꯧꯔꯝꯃꯗꯤ ꯅꯨꯡꯉꯥꯏꯗꯧꯅ ꯆꯠꯄ ꯈꯠꯄꯁꯦ
ꯑꯁ ꯃꯣꯏꯗꯤꯅꯦ ꯀꯩꯅꯣꯅꯦ ꯑꯁꯤꯁ ꯐꯖ ꯐꯖꯕ ꯄꯐꯝ ꯍꯥꯏꯔꯣ ꯆꯠ ꯆꯅꯤꯡꯗꯅ ꯂꯣꯏꯔꯃꯦ ꯈꯣ ꯈꯣ ꯈꯣꯠꯂꯝꯅꯦ ꯏꯁꯥꯁꯦ ꯆꯠꯄ ꯌꯥꯗ꯭ꯔꯦꯗꯅ
ꯍꯧꯖꯤꯛꯇꯤ ꯂꯣꯏ ꯐꯥꯖꯤꯟꯃꯦ ꯍꯥꯏꯗꯤ ꯆꯠꯂꯨꯔꯁꯨ ꯏꯁꯥꯁꯤꯗ ꯀꯣꯏꯁꯟ ꯍꯪꯕ ꯍꯧꯔꯦ ꯍꯥꯏꯕ ꯁꯦꯞ ꯑꯣꯏꯕ꯭ꯔꯥ ꯈꯣꯠꯇꯕ꯭ꯔꯥ ꯍꯥꯏꯅ ꯎꯝ ꯍꯥꯏꯗꯤ ꯏꯔꯝꯗꯝꯁꯤꯐꯣ ꯀꯩꯅꯣ ꯇꯧꯕ ꯐꯪꯖꯗ꯭ꯔꯦꯕ ꯐꯖꯅ
ꯃꯥꯅꯦ ꯍꯧꯖꯤꯛ ꯆꯪꯕ ꯌꯥꯗ꯭ꯔꯤꯕ ꯃꯐꯝꯁꯤꯡꯁꯦ ꯐꯖꯩ ꯍꯥꯏꯕ
ꯐꯖꯔꯤꯅꯦ ꯂꯣꯏꯅꯃꯛ ꯐꯖꯕ ꯐꯖ ꯐꯖꯕ ꯃꯐꯝ ꯈꯛꯇꯅꯦ ꯃꯣꯏꯅ ꯀꯟꯁꯤꯜꯂ
ꯎꯝ ꯃꯥꯅꯦ ꯑꯩ ꯁꯨꯋꯥꯏꯗꯗꯤ ꯀꯩꯁꯨ ꯌꯥꯗꯦꯗꯅ
ꯁ꯭ꯋꯥꯏꯒꯤ ꯐꯖꯕꯒ ꯆꯤꯡꯅꯨꯡꯗ ꯂꯩꯕ ꯐꯖꯕꯗꯨꯒꯗꯤ ꯌꯥꯝ ꯈꯦꯠꯅꯩꯅ ꯁꯥꯏ ꯁꯥꯏꯗ ꯐꯖꯕ ꯍꯥꯏꯖꯤꯅ ꯈꯨꯠ ꯁꯦꯝꯅ ꯐꯖꯔꯛꯄꯅꯤꯅ ꯃꯣꯏꯗꯨꯅ ꯃꯍꯧꯁꯥꯒꯤ ꯐꯖꯕ ꯍꯥꯏꯖꯤꯒꯗꯤ
ꯌꯦꯡꯉꯣꯅꯦ ꯑꯩꯈꯣꯏꯒꯤ ꯅꯥꯀꯟꯗꯅꯥ ꯅꯥꯛ ꯌꯦꯠꯇ ꯍꯧꯔꯝꯕ ꯎ ꯃꯌꯥꯝꯗꯣ ꯂꯣꯏ ꯌꯥꯟꯊꯠꯈ꯭ꯔꯦ ꯄꯨꯔ ꯁꯤꯠ ꯅꯥꯜꯂꯦ ꯍꯥꯏꯖꯤꯅꯦ ꯍꯧꯖꯤꯛꯇꯤ
ꯑꯩ ꯈꯜꯁꯤꯖꯦ ꯍꯥꯏꯗꯤ ꯍꯣꯏ ꯁꯤꯠ ꯅꯥꯟꯕꯗꯨꯕꯨꯗꯤ ꯅꯥꯟꯕꯗꯨꯕꯨꯗꯤ ꯐꯩ ꯑꯗꯣ ꯅꯥꯟꯕꯗ ꯑꯩꯅ ꯍꯥꯏꯁꯦ ꯎꯗꯣ ꯐꯖꯅ ꯀꯩꯅꯣ ꯇꯧ ꯀꯛꯊꯠꯇꯕꯤꯗꯀꯣ ꯍꯥꯏꯗꯤ ꯁꯦꯡꯗꯣꯛꯇꯨꯕ ꯈꯔ ꯁꯦꯡꯗꯣꯛꯑꯒ ꯑꯗꯨꯗꯨꯒ ꯎꯗꯨ ꯎ ꯊꯝꯕꯗꯨ ꯃꯣꯏꯗ ꯀꯌꯥꯝ ꯀꯥꯏꯒꯦ ꯁꯤꯅꯤ ꯑꯩꯅ ꯈꯜꯂꯤꯁꯦ
ꯑꯁ ꯑꯗꯨꯒꯤꯗꯨꯗꯤ ꯀꯩꯅꯣ ꯇꯧꯋꯦ ꯑꯩꯅ ꯂꯩꯕ ꯃꯐꯝ ꯅꯠꯇꯕ ꯑꯩꯈꯣꯏ ꯑꯥꯒꯤ ꯌꯨꯝꯗꯣ ꯑꯗꯨꯗꯗꯤ ꯎ ꯃꯁꯥ ꯊꯥꯕ ꯀꯥꯏꯅ ꯑꯩꯈꯣꯏꯒꯤ ꯃꯔꯣꯟꯗ ꯑꯗꯨꯝ ꯍꯥꯏꯅꯩꯕ ꯁ꯭ꯋꯥꯏꯗꯗꯤ ꯀꯩ ꯍꯥꯏꯒꯦ ꯈꯪꯗꯦ ꯎꯁꯦ ꯀꯥꯈꯠꯂꯥꯅꯤ ꯋꯥꯡꯕꯁꯤꯡꯁꯦ ꯍꯥꯏꯗꯤ ꯎꯁꯦ ꯌꯥꯝ ꯑꯈꯣꯢꯅ ꯋꯥꯡꯉꯁꯨ ꯔꯤꯛꯁꯅꯤꯅꯀꯣ
ꯃꯥꯅꯦ ꯃꯥꯅꯦ ꯍꯥꯏꯗꯤ ꯑꯗꯗꯤ ꯅꯨꯡꯁꯤꯠꯁꯨ ꯀꯟꯕꯅꯤꯅ ꯇꯦꯛꯄ ꯈꯣꯠꯄ ꯇꯧꯔꯛꯑꯒ ꯅꯣꯡꯂꯩ ꯅꯨꯡꯁꯤꯠꯀ ꯂꯥꯛꯄꯗ
ꯃꯥꯅꯦ ꯃꯥꯅꯦ ꯃꯥꯅꯤ ꯎꯗꯨꯁꯨ ꯗꯥꯢꯔꯦꯛ ꯀꯛꯇꯕꯤꯗꯀꯣ ꯑꯩ ꯎ ꯃꯁꯥꯅ ꯃꯁꯥ ꯃꯁꯥ ꯀꯩꯀꯩ ꯂꯣꯡꯊꯣꯔꯛꯄꯁꯤꯡꯗꯣ ꯎꯝ ꯌꯦꯁ ꯌꯦꯁ ꯃꯁꯝ ꯀꯛꯄꯩ ꯇꯥꯏꯞꯇ ꯖꯔ ꯖꯔ ꯀꯛ ꯀꯛ ꯊꯠꯄꯤꯔꯒ ꯂꯥꯏꯟ ꯊꯝꯃꯦ ꯍꯥꯏꯇꯥꯔꯦ ꯑꯩꯈꯣꯏ ꯔꯣꯝꯗꯗꯤ ꯁꯥꯏꯗꯗꯤ ꯎꯄꯥꯏ ꯂꯩꯇꯕ ꯃꯥꯅꯦ ꯃꯥꯅꯦ ꯁꯤꯌꯥꯇ ꯃꯥꯅꯦ ꯃꯥꯅꯦ ꯃꯥꯅꯦ ꯑꯗꯨ ꯀꯩꯗꯤ ꯎꯄꯥꯏ ꯂꯩ ꯃꯣꯏ ꯃꯔꯣꯟ ꯊꯣꯛꯇꯕꯅꯤꯅ ꯑꯁ ꯑꯩ ꯁꯛꯁꯦ ꯊꯤꯑꯒꯗꯤ ꯊꯥꯏꯅ ꯂꯩꯗꯅ ꯁꯪꯀꯛꯄ ꯈꯣꯠꯄꯗ ꯀꯩꯅꯣ ꯇꯧꯔꯒ ꯂꯩꯗꯅ ꯃꯣꯏꯁꯨ ꯐꯣꯔꯝꯗꯨꯅꯦ ꯍꯥꯏꯕ ꯑꯗꯨꯒꯨꯝꯕꯗꯣ
ꯑꯣꯔꯃꯪꯉꯦ ꯀꯥꯏꯗ
ꯉꯥꯡꯕꯗꯤ ꯉꯝꯗꯒꯨꯝ ꯇꯧ
ꯎꯝ ꯑꯩꯅ ꯈꯜꯂꯤ ꯍꯟꯗꯛ ꯑꯥꯢ ꯀꯩꯅꯣꯗ ꯌꯨꯝ ꯂꯣꯝꯗ ꯍꯥꯏ ꯂꯩꯔꯒ ꯑꯃꯨꯛꯇꯪ ꯑꯩꯈꯣꯏꯒ ꯁꯪꯗꯣ ꯂꯣꯛꯇꯥꯛꯀꯤꯗꯨꯗꯗꯣꯝꯇꯪ ꯑꯈꯣꯏ ꯂꯩꯔꯨꯁꯦ ꯁꯤꯅꯤ
ꯎꯝ ꯌꯥꯏ ꯌꯥꯏ ꯑꯩꯈꯣꯏꯒꯤ ꯑꯍꯥꯟ ꯖꯤꯡ ꯂꯩꯕꯁꯤꯡꯗꯣ ꯑ ꯃꯣꯏ ꯍꯧꯔꯦꯗꯅ ꯑꯗꯨꯒ ꯃꯣꯏꯒ ꯄꯨꯂꯞ ꯇꯧꯔꯒ ꯅꯩꯔꯨꯁꯤ ꯍꯥꯏꯗꯤ ꯃꯤ ꯈꯔ ꯌꯥꯝꯅꯀꯣ ꯃꯤ ꯑꯃꯅꯤꯈꯛ ꯆꯠꯂꯗꯤ ꯀꯥꯟꯅꯗꯦꯕ ꯍꯥꯏꯗꯤ ꯀꯩ ꯍꯥꯏꯇꯥꯔꯦ ꯅꯪ ꯁꯥꯟꯇꯤ ꯐꯪꯉꯤ ꯑ ꯆꯠꯂꯒ ꯒ꯭ꯌꯥꯟ ꯇꯥꯅ ꯃꯊꯛꯇꯒ ꯐꯝꯗꯅ ꯈꯣꯠꯇꯅ ꯃꯄꯥꯟꯗꯒ ꯐꯝꯗꯅ ꯅꯨꯡꯁꯤꯠ ꯀ ꯌꯦꯡꯗꯅ ꯏꯁꯤꯡꯒ ꯌꯦꯡꯗꯅ ꯅꯨꯡꯁꯤꯠ ꯃꯈꯣꯡꯒ ꯇꯥꯗꯅ ꯅꯨꯡꯉꯥꯏꯅ ꯂꯩꯕ ꯌꯥꯏꯕꯗꯣ ꯅꯠꯇ꯭ꯔꯥ
ꯎꯝ ꯑꯗꯥꯋꯥꯏꯗꯗ ꯑꯣꯏꯔꯗꯤ ꯒꯥꯔꯤ ꯃꯈꯣꯟ ꯇꯥꯗꯧꯕꯁꯨ ꯅꯠꯇꯦ
ꯀꯗ
ꯍꯟꯗꯛꯀꯤ ꯁꯦꯇꯔꯗꯦꯀꯣ ꯁꯦꯇꯔꯗꯦ ꯅꯠꯇ꯭ꯔꯒꯁꯨ ꯁꯟꯗ ꯁꯟꯗꯦ ꯑꯧ ꯁꯦꯇꯔꯗꯦꯗ ꯑꯣꯏꯅ ꯆꯠꯁꯦ ꯁꯟꯗꯦꯗ ꯆꯠꯂꯗꯤ ꯃꯟꯗꯦꯒ ꯈꯨꯌꯧꯅꯅꯦꯕ
ꯎꯝ ꯅꯠꯇꯦ ꯅꯠꯇꯦ ꯁꯇꯔꯗꯦ ꯌꯥꯔꯣꯏ ꯑꯩꯈꯣꯏ ꯏꯌꯥꯝꯕꯗꯣ ꯑꯩꯈꯣꯏ ꯌꯥꯝꯕꯗꯣ ꯀꯩꯅꯣ ꯇꯧꯕꯅꯦꯕ ꯁꯦꯇꯔꯗꯦꯒꯨꯝꯕ ꯁꯟꯗꯦꯒꯨꯝꯕꯁꯦ ꯋꯤꯀꯦꯟ ꯑꯣꯏꯕꯅꯦ ꯃꯤ ꯌꯥꯝ ꯂꯥꯛꯄꯅꯦꯕꯀꯣ ꯑꯗꯣ ꯑꯗꯨꯨꯝꯕ ꯀꯁꯇꯃꯔꯗꯨꯗꯤ ꯃꯥꯡꯍꯟꯅꯤꯡꯗꯦꯕ
ꯑꯣꯀꯦ ꯃꯣꯏ ꯍꯥꯏꯗꯤ ꯃꯣꯏꯁꯨ ꯄꯩꯁꯥ ꯃꯥꯡꯗꯣꯏꯅꯦ
ꯃꯥꯅꯦ ꯃꯥꯅꯦ ꯃꯥꯅꯦ ꯐꯔꯦꯁꯦ ꯑꯗꯨꯗꯤ ꯐꯥꯎꯅꯔꯁꯦ
ꯑꯗꯣ ꯉꯥꯈꯣ ꯉꯥꯈꯣ ꯉꯥꯈꯣ ꯑꯩ ꯀꯩꯅꯣꯝꯃ ꯀꯩꯅꯣꯝ ꯍꯪꯍꯧꯒꯦ ꯅꯪꯒꯤ ꯀꯩꯅꯣꯗ ꯑꯀꯔꯤꯌꯥ ꯀꯩꯅꯣ ꯑꯩ ꯍꯥꯏꯗꯨꯏꯁꯦ ꯀꯥꯎꯒ꯭ꯔꯦꯅꯦ ꯍꯧꯖꯤꯛꯇ ꯈꯜꯂꯝꯕꯗꯣ
ꯑꯁ ꯐꯔꯦꯁꯦ ꯍꯣꯔꯦꯟ ꯑꯃꯨꯛ ꯁꯥꯟꯅꯔꯁꯦ ꯑꯩ ꯍꯥꯥꯠꯇꯣꯔꯦ ꯁꯣꯝꯗ ꯑꯥ ꯍꯣ ꯍꯣ ꯍꯣ ꯐꯔꯦ ꯐꯔꯦ ꯐꯔꯦ ꯍꯣ ꯍꯣ ꯐꯔꯦ ꯐꯔꯦ
ꯍꯣꯏ ꯊꯝꯃꯦ ꯊꯝꯃꯦ